ꯇꯥꯔꯦ ꯃꯩ ꯇꯥꯏꯌꯦ
ꯄꯩ ꯇꯕꯤꯔꯗꯤ ꯀꯩꯗꯧꯔꯝꯃꯤꯅꯣ
ꯁꯨꯝ ꯐꯝꯃꯦ ꯍꯧꯖꯤꯛꯇꯤ
ꯎ ꯀꯩꯅ
ꯅꯣꯏ ꯏꯃꯨꯡ ꯃꯇꯈꯣꯏꯗꯤ
ꯃ ꯃꯄꯥꯝꯗ ꯂꯩꯇꯦꯗꯀꯥꯏ ꯂꯩꯗꯣꯔꯤꯒꯦ
ꯅꯨꯡꯉꯥꯏꯔꯤꯕ꯭ꯔꯣ ꯃꯣꯏꯗꯤꯦ
ꯎꯝ ꯅꯨꯡꯉꯥꯏꯔꯦ
ꯅꯪꯕꯨꯗꯤ ꯅꯨꯡꯉꯥꯏꯕ꯭ꯔꯥ ꯅꯨꯡꯉꯥꯏꯗ꯭ꯔꯥ ꯈꯪꯗꯦ ꯅꯣꯏ ꯏꯃꯨꯡꯁꯤꯡꯗꯤ ꯅꯨꯡꯉꯥꯏꯔꯤꯕ꯭ꯔꯣ
ꯑꯐ ꯅꯨꯡꯉꯥꯏꯇꯦꯍꯦ ꯅꯪꯒꯤ ꯋꯥꯇꯥ ꯑꯗꯨꯗꯤ ꯀꯔꯤ ꯎꯝ ꯁꯥꯎꯅꯤꯡꯉꯤ ꯑꯗꯨꯗꯤ
ꯁꯥꯎꯕꯤ ꯌꯥꯔꯣ
ꯍ
ꯅꯣꯏ ꯏꯃꯨꯡ ꯍꯥꯏꯔꯗꯤ ꯅꯪꯁꯨ ꯌꯥꯎꯔꯦꯗꯅ
ꯑꯗꯨ ꯑꯣꯏꯔꯁꯨ ꯑꯩ ꯌꯥꯎꯗꯦ ꯍꯥꯏꯔꯗꯨꯗꯤ ꯃꯥꯅ ꯌꯥꯎꯗꯦ ꯍꯥꯏꯔꯦ ꯑꯃꯨꯛ
ꯌꯥꯎꯗꯦ ꯍꯥꯏꯔꯁꯨ ꯌꯥꯎꯈ꯭ꯔꯕꯅꯤ ꯑꯗꯨꯝ
ꯎꯝ ꯌꯥꯎꯗꯦ ꯑꯗꯨ
ꯃꯑꯣꯡ ꯃꯇꯥꯗꯨꯗ ꯑꯗꯨꯝ ꯏꯗꯤ ꯆꯤꯡꯈ꯭ꯔꯕꯅꯦꯕ ꯏꯗꯤ ꯂꯩꯈ꯭ꯔꯕꯅꯤ
ꯍꯣꯏꯅꯦ ꯑꯗꯨꯕꯨꯗꯤ ꯆꯨꯝꯕ ꯑꯗꯨꯗ ꯈꯔ ꯌꯥꯗꯕ ꯑꯃꯜꯂꯦ ꯑ ꯍꯧꯖꯤꯛ ꯀꯩꯗꯧꯔꯤꯒꯦ
ꯍꯧꯖꯤꯛꯇꯤ ꯄꯥꯝꯃꯤ ꯅꯪ ꯂꯩꯌꯦꯗꯣꯏ ꯅꯣꯏ ꯌꯨꯝꯗꯔꯥ ꯅꯠꯇ꯭ꯔꯒ ꯕꯥꯔꯛꯔꯣ
ꯌꯨꯝꯗꯅꯤ ꯀꯩꯅꯣ ꯚꯔꯥꯗꯣ ꯀꯩ ꯂꯩꯗꯣꯔꯤꯕ
ꯏꯊꯟꯇ ꯂꯩꯕ ꯇꯥꯝꯃꯣ
ꯑꯁ ꯏꯊꯟꯗ ꯂꯩꯔꯗꯤ ꯉꯝꯉꯥꯏꯌꯦꯦ ꯅꯪ ꯂꯩꯒꯦ ꯍꯥꯏꯔꯥ
ꯉꯝꯖꯔꯔꯣꯏ ꯑꯗꯨꯗꯤ
ꯑꯗꯨ
ꯅꯥꯊꯟꯗ ꯂꯩꯕ ꯇꯝꯃꯣ ꯍꯥꯏꯔꯒ ꯑꯩ ꯌꯥꯎꯔꯗꯤ ꯅꯥꯊꯟꯇ ꯅꯠꯇꯦꯗꯅ ꯃꯤ ꯑꯅꯤ ꯑꯍꯨꯝ ꯁꯨꯔꯦꯗꯅ ꯑꯃꯨꯛ
ꯅꯤ ꯑꯗꯨꯃꯤꯗꯤ ꯎ ꯌꯥ ꯅꯨꯁꯤ
ꯌꯥꯝ ꯅꯨꯡꯁꯤꯕ ꯋꯥꯔꯤꯅꯤ
ꯃꯠꯇꯦꯍꯦ ꯅꯤꯉꯣꯟꯗ ꯅꯠꯇꯦ ꯑꯩꯁꯨ ꯑꯣ ꯑꯩꯅ ꯇꯧꯔꯝꯕ ꯊꯕꯛꯇꯣ
ꯑꯥ
ꯐꯖꯕ ꯌꯦꯡꯒꯦ ꯀꯔꯤ
ꯌꯦꯡꯉꯦ
ꯌꯦꯡꯒꯦꯕ ꯑꯩ ꯕꯣꯜ ꯌꯦꯡꯕ ꯌꯥꯕ ꯃꯤꯅꯠꯇꯦ
ꯀꯩꯗꯧꯔꯒꯦ
ꯕꯣꯜꯅ ꯑꯩꯕꯨ ꯃꯤꯔꯥꯏꯕꯤꯔꯝꯂꯦ
ꯑꯣ ꯅꯪꯅ ꯑꯄꯥꯝꯕ ꯉꯝꯗ꯭ꯔꯦ
ꯏꯁ ꯉꯁꯤ ꯉꯝꯃꯤꯗꯣ ꯑꯩꯅꯦ ꯀꯔꯤ ꯈꯪꯁꯨ ꯈꯪꯗꯣꯏꯅꯣ
ꯑꯣ ꯍꯣ ꯍꯣ ꯈꯪꯗꯕꯩꯅꯦ ꯈꯪꯉꯅꯤ ꯑꯗꯨꯃꯥꯏꯅ ꯍꯥꯏꯔꯣꯏ ꯈꯪꯗꯕꯒꯤ ꯍꯥꯏꯕꯅꯦ
ꯑꯩꯒꯁꯨ ꯀꯔꯝ ꯀꯥꯟꯗ ꯊꯣꯛꯇꯣꯏꯅꯣ ꯀꯔꯝ ꯀꯥꯟꯗ ꯊꯣꯛꯇꯣꯏꯅꯣ ꯈꯪꯗꯦ ꯌꯦꯡꯊꯣꯛꯀꯦꯔ ꯉꯁꯤ ꯊꯣꯛꯀꯦꯔ
ꯃꯤ ꯢꯄꯤꯛ ꯄꯤꯛꯄ ꯅꯨꯄꯥ ꯑꯗꯨ ꯃꯤ ꯄꯤꯛ ꯄꯤꯛꯄ ꯅꯨꯄꯥꯗꯨꯅꯤ
ꯄꯦꯜꯂꯦꯍꯦ
ꯑꯩꯅ ꯄꯥꯝꯃꯤꯁꯦ
ꯄꯤꯛꯄ ꯅꯨꯄꯥ ꯄꯝꯃꯦ ꯍꯥꯢꯕ
ꯄꯥꯝꯗꯦ ꯑꯗꯨꯕꯨ ꯁꯥꯟꯅꯕꯗ ꯃꯣꯏꯗ ꯌꯥꯎꯕꯗꯨꯗꯤ ꯃꯤ ꯃꯤ ꯑꯄꯤꯛꯄꯗꯣ ꯑꯗꯨꯅꯦ ꯑꯩꯅ
ꯑꯩꯅꯤ ꯄꯤꯁꯦ
ꯑꯩꯅ ꯁꯞꯄꯣꯔꯠ ꯇꯧꯔꯤꯁꯦ ꯑꯥꯔꯖꯦꯟꯇꯤꯅꯥꯅꯦꯕ ꯑꯥꯔꯖꯦꯟꯇꯤꯅꯥꯗꯗꯤ ꯄꯤꯛꯄ ꯃꯤ ꯌꯥꯎꯔꯤꯗꯅ ꯑꯗꯨ ꯑꯣꯏꯅ ꯑꯩ ꯁꯞꯄꯣꯔꯠ ꯇꯧꯋꯤ ꯑꯇꯩ ꯑꯇꯩꯗꯗꯤ ꯏꯁꯤꯡ ꯆꯥꯎꯔ ꯂꯩꯔꯦ ꯁ꯭ꯋꯥꯏꯗꯅ ꯅꯣꯡ ꯆꯨꯅꯤꯡꯉꯥꯏ ꯐꯥꯎ ꯏꯁꯤꯡ ꯂꯩꯗ꯭ꯔꯥ ꯖꯥꯠꯂꯥ ꯈꯪꯗꯦ
ꯎꯝ ꯑꯩꯈꯣꯏꯅꯦ ꯅꯣꯡꯇꯨꯏ ꯌꯥꯝ ꯅꯨꯡꯉꯥꯏ
ꯁꯤꯗꯗꯤ ꯅꯨꯡꯉꯥꯏꯇꯦ
ꯄꯥꯡꯕꯒꯅꯤ
ꯀꯔꯤꯔ ꯐꯪꯗꯦ
ꯅꯨꯡꯁꯤꯗ ꯅꯣꯡꯆꯨꯕꯁꯤ
ꯅꯣꯡꯒ ꯂꯥꯛꯅꯤꯡꯗꯕ꯭ꯔꯥꯖꯥꯠꯅꯣ
ꯀꯔꯤꯒꯤ ꯂꯥꯛꯅꯤꯡꯉꯣꯏ
ꯈꯪꯗꯦ ꯂꯥꯛꯅꯤꯡꯗ꯭ꯔ ꯖꯥꯠꯂꯥ
ꯎꯝ ꯇꯜꯂꯦꯍꯦ ꯊꯕꯛꯁꯦ
ꯑꯗꯨꯗꯤ ꯄꯨꯡ ꯃꯥꯄꯟ ꯃꯈꯥꯏ ꯑꯗꯨꯋꯥꯏꯗ ꯂꯣꯏꯗꯣꯏꯔꯥ ꯅꯪꯒꯤꯗꯣ
ꯃꯄꯟ
ꯃꯄꯟ ꯀꯨꯏꯗ꯭ꯔꯦꯗꯅ ꯑꯗꯨꯗꯤ
ꯎꯝ
ꯀꯨꯏꯗ꯭ꯔꯦ ꯀꯨꯏꯗ꯭ꯔꯦ ꯈꯥꯡꯉꯨ
ꯈꯥꯡꯉꯅꯦ
ꯍꯧꯖꯤꯛ ꯋꯥꯏꯗꯣ ꯍꯌꯦꯡꯋꯥꯏ ꯅꯨꯡꯉꯥꯏꯅꯕꯅꯤ
ꯎ ꯋꯥꯔꯤꯗꯤ ꯉ
ꯅꯣꯏꯅ ꯃꯥꯒꯤ ꯇꯥꯏꯞꯇ ꯆꯩꯔꯛꯑꯔ
ꯁꯤꯕꯤꯔꯁꯨ ꯀꯥꯏꯅꯤꯅꯦ
ꯆꯩꯩꯕꯤꯔꯁꯨ ꯀꯥꯏꯗꯦ
ꯀꯝꯄꯨ ꯇꯧꯔꯁꯨꯀꯣ ꯃꯔꯛ ꯃꯔꯛꯇ ꯍꯌꯦꯡ ꯆꯠꯈ꯭ꯔꯣꯄ ꯑꯗꯨꯗꯤ ꯏ ꯀꯥꯅꯤꯡꯕ
ꯇꯧꯅ ꯇꯧꯅ ꯇꯧꯅ ꯁꯥꯎꯕꯅ ꯀꯔꯤꯝ ꯀꯅꯥꯕ ꯂꯩꯇꯦ
ꯅꯪꯒꯜꯗꯦꯅ ꯑꯁ ꯑꯁꯤ ꯑꯩꯅ ꯇꯧꯔꯤꯕ ꯊꯕꯛꯁꯦ ꯑꯁ ꯀꯨꯏꯔꯦ ꯉꯔꯥꯡꯗꯒꯤ ꯍꯧꯔꯅꯤ ꯆ ꯑꯣꯏꯔꯅ ꯍꯥꯏꯒꯦ ꯇꯔꯤ ꯂꯩ ꯋꯥꯕ ꯄꯖꯅꯤ
ꯂꯥꯛꯑꯦ ꯆꯪꯉꯝꯝꯕꯅꯤ ꯑꯗꯨꯅ
ꯏ ꯈꯪꯉꯦ ꯈꯪꯉꯑꯣ ꯌꯥ
ꯃꯀꯣꯛꯇꯣ ꯊꯥꯗꯣꯛꯑꯣ ꯁꯅꯥꯎ
ꯑꯁꯤ ꯑꯩ ꯊꯠꯊꯔꯗꯤ ꯎ ꯉꯁꯤ ꯐꯣꯟ ꯐꯥꯒ ꯁꯥꯎꯅꯔꯦ ꯑꯁꯦꯡꯕꯣ ꯅꯪ ꯎꯝ ꯑꯩ ꯅꯪ ꯈꯪꯗ ꯂꯣꯏꯅꯦ ꯑꯩ ꯐꯣꯟ ꯍꯦꯛ ꯄꯥꯏꯈ꯭ꯔꯕ
ꯀꯩꯗꯧꯔꯦ
ꯌꯥꯗꯦꯕ ꯑꯩꯅ
ꯑꯃꯈꯛ ꯇꯝꯕꯁꯨ ꯅꯨꯡꯉꯥꯏꯇꯕꯅꯤ ꯃꯤ ꯑꯅꯤ ꯑꯍꯨꯝꯒꯨꯝꯕ ꯑꯣꯏꯔꯗꯤ ꯑꯃꯅ ꯈꯪꯅꯕꯗꯣ ꯑꯃꯗ ꯍꯥꯡꯉꯦ ꯑꯗꯨꯝ ꯈꯪꯗꯕꯗꯣ ꯑꯃꯗ ꯑꯃꯨꯛ ꯍꯥꯡꯉꯒ ꯇꯧꯔꯒ ꯅꯨꯡꯉꯥꯏꯕꯅꯤ ꯑꯗꯨꯅ
ꯑꯣꯏꯅ
ꯑꯩꯉꯣꯟꯗꯕꯤꯒ꯭ꯔꯣ ꯍꯥꯏ ꯃꯤꯅꯦꯗꯤ ꯑꯗꯨꯅ ꯍꯪꯅꯤꯡꯗ꯭ꯔꯦ
ꯅꯪ ꯑꯣꯖꯥꯗ ꯍꯪꯕ ꯌꯥꯗ꯭ꯔꯣ
ꯑꯣꯖꯥ ꯏꯁ ꯑꯦꯛꯁꯟ ꯀꯅꯣ
ꯑꯩꯁ ꯅ ꯅꯊꯟꯗ ꯑꯣꯖꯥ ꯑꯣꯏꯔꯦ ꯑꯗꯨꯗꯤ
ꯎꯝ
ꯁꯥꯇ꯭ꯔꯁꯨ ꯑꯣꯖꯥꯁꯨꯅ
ꯑꯣ ꯎ
ꯗꯣꯗꯤ ꯁꯇꯔꯥꯁꯨꯣ ꯍꯖꯥ ꯁꯣꯏꯔꯗꯦ ꯁꯠꯇ꯭ꯔꯖꯥꯅꯤꯅꯦ ꯁꯠꯇ꯭ꯔꯖꯥ
ꯍ ꯑꯩꯗꯣ ꯄꯦꯔꯣꯗꯤ ꯇꯦꯕꯧ ꯍꯥꯏꯕ꯭ꯔꯥ ꯅꯣꯏ ꯀꯦ ꯐ ꯀꯩꯅꯣ ꯁꯤꯗꯣ
ꯍꯣꯏ
ꯑꯣ ꯃ ꯃꯜꯖꯦ
ꯊꯣꯛ ꯊꯣꯛꯄ ꯇꯧꯕꯤꯈꯣ
ꯍ ꯎ ꯍ ꯎꯦ ꯍꯥꯏꯕꯗꯨꯕꯣ ꯑꯁ ꯈꯪꯅꯦ ꯅꯪ ꯈꯪꯗꯅꯕꯅꯦ
ꯑꯩ ꯈꯪꯅꯕꯩꯅꯦ ꯍꯣꯏ ꯍꯣꯏ
ꯎ ꯈ
ꯅꯪ ꯑꯣꯏꯗꯕꯅꯤꯅ ꯈꯪꯗ꯭ꯔꯦ ꯑꯗꯨꯗꯤ ꯄꯥꯏ ꯂꯩꯗꯦ
ꯎꯝ ꯀꯅꯥ ꯀꯅꯥ ꯂꯩꯒꯦ
ꯍꯧꯖꯤꯛꯇꯤ ꯑꯩꯈꯣꯏ ꯕꯣꯛꯀ ꯏꯅꯥꯎꯅꯤꯄꯥꯒ ꯑꯩꯈꯣꯏ ꯂꯩꯌꯦ ꯑꯩꯈꯣꯏꯁꯦ ꯃꯆꯥ ꯍꯥ
ꯑꯦꯗꯤ ꯂꯩꯇꯔꯣ
ꯃꯥꯗꯤ ꯀ꯭ꯂꯥꯁ ꯆꯠꯈꯤ
ꯀꯔꯤꯅꯣ ꯇꯧꯔꯤꯗꯨꯕꯨ
ꯃꯤꯔꯥꯏꯕꯤꯔꯁꯨ ꯀꯥꯏꯗꯦ ꯊꯨꯝꯅꯗꯕꯅ ꯐꯩ
ꯈꯪꯉꯨꯔꯣ
ꯏꯁꯩꯅꯤ ꯏꯁꯩ ꯃꯣꯏꯅ ꯑꯗꯨꯃꯥꯏꯅ ꯁꯛꯏ ꯑꯩꯗꯤ ꯈꯪꯗꯦ
ꯃꯊꯤ ꯇꯧꯒꯅꯣꯕ ꯑꯉꯥꯡ ꯌꯥꯝ ꯑꯣꯏꯔꯤꯕ
ꯌꯥꯔꯦ
ꯅꯪ ꯏꯁ ꯌꯥꯔꯦ ꯍꯥꯏ ꯆꯨꯝꯗ꯭ꯔꯣꯅꯦ
ꯌꯥꯔꯦ ꯌꯥꯔꯦ ꯇꯣꯛꯄꯤꯔꯣ ꯇꯣꯛꯄꯤꯔꯣ
ꯎꯝ ꯎꯝ ꯑꯣ ꯆꯥꯛ ꯆꯥꯔꯕꯣ
ꯆꯥꯗ꯭ꯔꯤ ꯆꯥꯅꯤꯡꯗ꯭ꯔꯤ ꯑꯗꯨꯒꯤ
ꯑꯣ
ꯅꯪ ꯂꯥꯛꯄꯥ ꯉꯥꯏꯔꯤꯅꯤ ꯀꯔꯤꯅꯣ
ꯀꯩ ꯖꯥꯡ ꯊꯣꯡꯉꯥꯕ
ꯌꯦꯟꯕꯨꯝ ꯌꯦꯟꯕꯨꯝ ꯉꯥꯂꯨ
ꯑꯩ ꯆꯥꯗꯦ
ꯀꯩꯕ
ꯑꯩ ꯆꯥꯗꯦꯕ
ꯆꯥꯕ ꯇꯥꯕꯅꯤ
ꯑꯗꯨꯏꯁꯨ ꯆꯠꯅꯤꯡꯉꯦ
ꯆꯥꯅꯤꯡꯗꯔꯁꯨ ꯆꯥꯕ ꯇꯥꯕꯅꯤ ꯊꯣꯡꯕꯤꯔꯤꯗꯤ ꯆꯥꯕ ꯇꯥꯕ
ꯆꯥꯅꯤꯡꯗꯦ
ꯆꯥꯅꯤꯡꯗ꯭ꯔꯗꯤ ꯑꯗꯨꯝ ꯏꯟꯖꯥꯡ ꯂꯩꯇ꯭ꯔꯦ ꯅꯪꯒꯤ
ꯎ ꯑꯗ ꯇꯥꯏꯍꯦ
ꯆꯥꯅꯤꯡꯗ꯭ꯔꯗꯤ ꯍꯤꯟꯖꯥꯡ ꯆꯥꯗꯕ ꯇꯥꯕꯅꯤ
ꯎꯝ ꯑꯗꯨꯃꯥꯏ ꯍꯥꯏꯇꯔꯦ ꯅꯪꯗꯤ ꯆꯥꯅꯤꯡꯕꯔꯥ
ꯆꯥꯅꯤꯡꯉꯦ ꯍꯥꯎꯋꯦ ꯑꯩꯗꯤ
ꯇꯨꯡꯅꯤꯡꯕ꯭ꯔꯣ